ꯎꯝ ꯄꯥꯏ ꯀꯣ ꯇꯥꯏꯌꯦ ꯇꯥꯏꯌꯦ
ꯑꯥ ꯐꯔꯦ ꯑꯗꯨꯗꯤ
ꯑꯁ ꯋꯥꯔꯤ ꯌꯥꯝ ꯅꯨꯡꯉꯥꯏꯕ ꯀꯥꯟꯗ ꯑꯩꯈꯣꯏ ꯀꯣꯞ ꯆꯠꯈ꯭ꯔꯕꯀꯣ
ꯎꯝ
ꯎꯝ
ꯎꯝ
ꯑꯗꯨ ꯅꯪꯒꯤ ꯅꯨꯄꯥꯕꯨꯁꯨ ꯁꯤ ꯄꯥꯏꯌꯣ ꯍꯥꯏꯌꯣꯅꯦ
ꯑꯩꯁ ꯃꯥ ꯃꯥꯁꯦ ꯇꯝ ꯂꯩꯔꯣꯏ ꯃꯥꯗꯤ ꯃꯥꯏꯗꯤ ꯃꯇꯝ ꯂꯩꯔꯔꯣꯏ ꯑꯕꯒꯤ ꯇꯧꯅꯤꯡꯕꯒ ꯑꯗꯨꯝ ꯀꯣ ꯇꯧꯔꯛꯄ ꯀꯥꯟ ꯑꯁ ꯇꯧꯅꯤꯡꯗꯦ ꯕꯣꯔꯤꯡ ꯇꯧꯋꯦ ꯑꯁꯨꯃꯥꯏꯅ ꯍꯥꯏꯌꯦꯕ ꯑꯗꯨ ꯑꯦ ꯇꯧꯕꯁꯨ ꯇꯟꯕꯅꯤꯍꯦ ꯋꯥꯈꯟꯗꯗꯤ ꯍꯥꯏꯅꯤꯡꯗ꯭ꯔꯦ ꯍꯥꯏꯗꯕ ꯋꯥꯅꯤ
ꯑꯣ ꯑꯣ
ꯍꯦꯛ
ꯎꯝ
ꯂꯩꯇꯕꯒꯤꯀꯣ ꯇꯧ ꯍꯥꯏꯗꯤ ꯂꯩꯕ
ꯑꯥ ꯑꯗꯨ ꯏꯌꯥꯔꯄꯤꯤꯁ ꯂꯧꯒꯗꯕꯅꯤꯅꯦ
ꯍꯣꯏ ꯂꯩ ꯭ꯔꯦ ꯍꯥꯏ ꯄꯥꯏꯕ ꯌꯥꯗ꯭ꯔꯦ